ꯇꯥꯕꯔ ꯍꯥꯎ ꯇꯌꯦ
ꯎꯝ ꯋꯥꯂꯤ ꯂꯩꯔꯀꯦ
ꯍꯣꯏ ꯔꯤꯔꯛꯔꯣ
ꯎꯥ ꯑꯩꯈꯣꯏꯒꯤ ꯁꯥꯃꯨꯗꯣ ꯈꯪꯕ꯭ꯔꯥ ꯁꯥꯃꯨꯗꯨ
ꯎꯝ ꯈꯪꯏ
ꯏ ꯐꯣꯔ ꯏꯂꯦꯚꯦꯟꯗꯑ ꯅꯤ
ꯈꯪꯏ
ꯎꯝ ꯑꯗꯨꯒꯤꯗꯨ ꯃꯅꯥꯇꯣꯝꯗꯤ ꯁꯥꯡꯉꯤꯗꯅ
ꯎꯝ ꯀꯩꯗꯧꯔꯕ
ꯃꯥꯒꯤ ꯃꯆꯥꯁꯨ ꯂꯨꯝꯃꯤꯗꯅ
ꯎꯝ ꯀꯩꯗꯧꯔꯕ
ꯑꯗꯨꯒꯥ ꯃꯥꯁꯩ ꯇꯨꯔꯦꯟ ꯂꯥꯟꯗ꯭ꯔꯣꯕ
ꯎꯝ ꯃꯈꯥꯗꯤ
ꯇꯨꯔꯦꯟ ꯂꯥꯟꯗꯣꯏꯁꯦ ꯌꯥꯝ ꯃꯥꯅꯥ ꯇꯨꯔꯦꯟ ꯂꯥꯟꯗꯁꯤ ꯀꯃꯟꯒꯤꯅ ꯈꯪꯕ꯭ꯔꯥ
ꯎꯟ
ꯀꯃꯥꯏꯅ ꯆꯠꯇꯣꯏꯅꯣꯗꯨ ꯀꯃꯥꯏꯅ ꯆꯠꯇꯣꯏꯅꯣ ꯈꯜꯂꯦ ꯈꯜꯂꯦ ꯈꯜꯂꯦ ꯑꯗꯨꯒꯥ
ꯎꯝ ꯑꯗꯩꯗꯤ
ꯃꯥꯅ ꯈꯟꯕꯁꯦ ꯑꯣꯈꯥꯛ ꯀꯨꯏꯅ ꯈꯜꯂꯦ ꯑꯗꯨꯒꯥ
ꯎꯝ
ꯑꯗꯨꯗꯒꯤꯗꯤ ꯃꯥꯒꯤ ꯃꯀꯣꯛꯇꯣ ꯍꯦꯛꯇ ꯀꯒ꯭ꯌꯥꯟ ꯂꯥꯏꯇꯦ ꯈꯜꯂꯤꯀꯣ ꯍꯧꯖꯤꯛꯁꯨ ꯃꯥ
ꯎꯝ ꯎꯝ
ꯈꯜꯂꯤ ꯑꯗꯨꯒꯗꯤ ꯀꯣ ꯃꯥꯅ
ꯎꯝꯝꯝꯝ
ꯃꯥꯅ ꯈꯟꯕꯁꯦ ꯑꯃꯗꯤ ꯐꯪꯉꯦ ꯂꯥꯥꯝꯕꯗ ꯃꯥꯅ
ꯎ꯭ꯝꯝ
ꯂꯥꯝꯕꯁꯦ ꯐꯪꯕꯁꯦ ꯃꯥꯅ ꯀꯩ ꯈꯜꯂꯤ ꯈꯪꯕ꯭ꯔꯥ ꯅꯪ
ꯀꯩ ꯈꯜꯔꯤꯕ
ꯑꯥ ꯏꯁꯤꯡ ꯃꯊꯛꯇꯗꯤ ꯀꯥꯡꯍꯥꯗꯣ ꯏꯔꯣꯏꯔꯒꯥ ꯆꯠꯂꯤꯅꯥ
ꯎꯝ ꯃꯥꯗꯤ
ꯑꯗꯨꯒꯤ ꯃꯊꯛꯇ ꯇꯣꯡꯉ ꯆꯠ ꯌꯥꯅꯤꯅ ꯈꯜꯂꯦ ꯃꯥꯅ
ꯎꯝ꯫
ꯁꯥꯝꯃꯣꯗ ꯑꯗꯩ ꯈꯪꯉꯥꯕ
ꯑꯝ ꯇꯥꯏ
ꯑꯗꯨ ꯒꯗꯤꯀꯣ ꯑꯗꯒꯤ ꯗꯤ ꯁꯥꯃꯨꯁꯤꯖꯤ ꯑꯗꯨꯃꯥꯏ ꯈꯜꯂꯕꯅꯤꯅ ꯃꯥꯅ ꯀꯪꯂꯥ ꯈꯔ ꯑꯃꯅꯦ ꯀ ꯑ ꯀꯩꯅꯣ ꯏꯔꯣꯏ ꯂꯩꯔꯝꯃꯦ
ꯎꯝ
ꯈꯥꯕ
ꯑꯝ
ꯑꯗꯨ ꯏꯔꯣꯏ ꯂꯩꯔꯝꯕꯗꯨꯒ ꯁꯥꯃꯨꯗꯨꯅ ꯀꯩꯗꯧꯔꯤ ꯀꯪꯂꯥꯗꯨꯒ ꯀꯌꯥꯗ ꯅꯣꯅꯦ ꯂꯥꯏꯗ ꯏꯒ ꯋꯥꯔꯤꯅꯤ
ꯅ ꯋꯥꯔꯤ ꯁꯤꯖꯔꯃ ꯐꯥꯏꯕꯨ ꯁꯤꯖꯂꯕ꯭ꯔ ꯀꯜꯂꯔ
ꯑꯩꯁꯦ ꯀꯕꯤ ꯅꯠꯇꯦꯅꯦ
ꯎꯝ ꯀꯕꯤ ꯑꯣꯏꯔꯣꯕꯣꯏꯅꯤꯡ ꯑꯣꯏꯔꯦ
ꯑꯥ
ꯇꯕꯤ
ꯑꯦꯅꯣ
ꯕ꯭ꯔꯅ ꯀꯕꯤꯒ ꯑꯣꯏꯅꯤꯡꯕ꯭ꯔꯥ ꯍꯥꯏꯅ ꯈꯜꯂꯨꯔꯦ
ꯏꯁ ꯑꯩꯁꯦ ꯀꯕꯤ ꯅꯠꯇꯦ
ꯎꯝ
ꯑꯅꯉꯦꯅꯤꯀ
ꯑꯥ
ꯑꯗꯨꯗꯤ ꯀꯩꯅꯣ ꯇꯧꯋꯔꯦ ꯑ ꯑꯥ
ꯍꯥꯏꯔꯣ ꯇꯥꯏ ꯅꯪꯒꯤ ꯍꯧꯅꯕꯤ ꯐꯣꯟ ꯌꯦꯡꯉꯦꯅꯦ ꯋꯥꯔꯤ ꯁꯥꯔꯒ ꯀꯩꯅꯩꯅ ꯇꯧꯔꯤ ꯀꯩꯅꯩꯅ ꯇꯧꯔꯤ ꯇꯧꯔꯤꯔ
ꯅꯠꯇ ꯍꯦ ꯄ ꯄꯨꯅ ꯀꯃꯥꯏ ꯆꯖꯦꯡꯅ ꯂꯩ ꯑꯩ ꯍꯦꯠ ꯐꯣꯟ ꯄꯥꯟꯗꯦ ꯑꯩ
ꯎꯝ
ꯑꯕꯣ
ꯎꯝ
ꯍꯦꯠꯐꯣꯟ ꯄꯥꯜꯂꯒ ꯍꯦꯠꯐꯣꯟꯗꯣ ꯌꯥꯈꯤꯗ꯭ꯔꯦ
ꯑꯣ ꯍꯦꯛꯁꯨ ꯌꯥꯗ꯭ꯔꯕꯣ
ꯌꯥꯗ꯭ꯔꯦ ꯑꯗꯨꯒꯤ ꯃꯈꯣꯟꯗꯣ ꯐꯖ ꯇꯥꯗꯕ
ꯑꯣꯝ
ꯍꯕꯣ
ꯎꯝ ꯍꯑꯦꯐꯣꯟꯖꯦ ꯍꯧꯖꯤꯀꯥꯟꯁꯦ ꯀꯌꯥ ꯄꯔꯤꯒꯦ
ꯎꯝ ꯅꯪ ꯍꯥꯟꯅꯒꯤꯗꯣ ꯑꯗꯨꯒꯨꯝꯕꯗꯤ ꯀꯌꯥ ꯄꯤꯒꯦ
ꯑꯅꯥ ꯀꯦꯗꯣ
ꯎꯝ
ꯑ ꯀ ꯃ ꯂꯩ
ꯎꯝ
ꯑꯝ ꯎꯝ ꯑꯩ ꯑꯃꯗꯤꯀꯅꯤ ꯍꯥꯏꯕꯤ ꯑꯗꯨ
ꯎꯝ ꯎꯝ
ꯍꯦꯠ ꯐꯣꯟꯁꯤꯖꯀꯣ ꯑꯕꯣ
ꯎꯝ
ꯇꯔꯕ꯭ꯔꯣ ꯀꯥꯟꯗ ꯃꯥꯅꯤꯅ
ꯇꯥꯏꯌꯦ ꯑꯩꯒꯤꯅꯦ ꯋꯥ ꯈꯔ ꯅꯨꯡꯉꯥꯏꯇꯦ ꯑꯗꯨꯒꯤꯅꯦ
ꯍꯥ
ꯅꯤꯋꯥꯛ ꯅꯨꯡꯉꯥꯏꯇꯕꯒꯤꯅꯦ
ꯌꯦꯃꯥꯡꯁꯨ ꯇꯥꯏꯅꯦꯔꯣ
ꯑ ꯇꯩꯅ ꯃꯟꯅ ꯊꯅꯒ
ꯑꯅꯤ
ꯎꯗ ꯍꯔ
ꯍꯧꯖꯤꯛꯀꯤ ꯁꯥꯃꯨꯗꯨꯅ ꯀꯩꯗꯧꯔꯤ
ꯎꯝ
ꯑꯗꯨꯗꯒꯤ ꯀꯪꯂꯥꯗꯨꯒꯤ ꯃꯊꯛꯇ ꯐꯝꯒꯦ ꯍꯥꯏꯔꯦ
ꯅꯅ ꯍꯥꯏꯅ
ꯑꯁꯤ ꯁꯥꯃꯨꯗꯨꯅ ꯀꯪꯂꯥꯗꯨꯒ ꯍꯥꯏꯕ ꯐꯪꯒꯦ ꯍꯥꯏꯅ
ꯑꯃꯃꯨꯗꯨꯅ ꯀꯥꯡꯥꯗ ꯃꯊꯛꯇ ꯐꯪꯒꯦ ꯍꯥꯏꯔꯤꯕ
ꯑꯥ
ꯀꯅꯤꯇ ꯅꯤꯡ ꯉ ꯀꯔꯏ
ꯐꯃꯨꯗꯨꯅ ꯀꯥꯡ ꯉꯥꯗ ꯐꯝꯃꯗꯤ ꯀꯥꯡ ꯉꯥꯗꯨꯗꯤ ꯀꯩ ꯑꯣꯟꯗꯣꯔꯤ
ꯑꯇꯅꯤ ꯍꯥꯏꯗ ꯑꯗꯨꯗꯒꯤꯗꯤ ꯀꯪꯂꯥ ꯃꯁꯦꯟꯗ ꯋꯥꯔꯤ ꯁꯥꯟꯅꯔꯦ
ꯎꯝ
ꯈꯕ
ꯎꯝ
ꯑ ꯀꯔꯤꯅꯣ ꯅꯪꯅ ꯐꯝꯃꯗꯤ ꯑꯩꯈꯣꯏꯗꯤ ꯂꯨꯞꯅ ꯁꯤ ꯇꯥꯔꯦ ꯍꯥꯏꯔꯦ ꯈꯪꯕ ꯊꯠꯕꯨ ꯍꯅ ꯅ ꯃꯔꯅ ꯍꯥꯏꯅꯤ
ꯎꯝ
ꯑꯗꯨ ꯃꯩꯗꯤꯀꯣ
ꯎꯝ
ꯑꯝ ꯀꯩꯅꯣꯁꯤꯅ ꯁꯥꯃꯨꯁꯤꯅ ꯑꯃꯗ ꯑꯃꯨꯛ ꯍꯥꯏꯔꯦ ꯑꯩꯈꯣꯏꯒꯤ ꯍꯤ ꯂꯩꯇ꯭ꯔꯥ
ꯎꯝ
ꯂꯣꯛꯇꯥꯛ ꯂꯇ ꯍꯤ ꯍꯣꯟꯕꯅ ꯉꯥ ꯐꯥꯕꯗ ꯍꯣꯟꯕ ꯍꯤꯗꯣ
ꯎꯝ
ꯑꯗꯨ ꯍꯤꯗꯣ
ꯎꯝ
ꯑꯗꯨꯒꯗꯨꯔꯒꯥ ꯀꯩꯅꯇ ꯎꯔꯦ ꯏ ꯍꯤꯗꯨ ꯑꯃꯨꯛ ꯍꯥꯏꯌꯨ ꯆꯠꯂꯣ ꯍꯤ ꯍꯤ ꯑꯩ ꯈꯤꯇꯪ ꯇꯨꯔꯦꯟꯁꯦ ꯂꯥꯟꯕꯤꯌꯨ ꯍꯥꯏꯅ ꯍꯥꯏꯕꯁꯨ ꯂꯩ ꯑꯗꯨꯒꯤ ꯍꯤꯗꯨꯅꯅꯨꯡꯉꯥꯏꯔꯦ ꯀꯔꯤ ꯅꯪ ꯂꯥꯜꯂꯗꯤ ꯑꯩ ꯑꯩ ꯑꯣꯏꯅ ꯂꯥꯜꯂ ꯂꯩ ꯍꯥꯏꯥꯏ
ꯎꯝ
ꯍ ꯗꯃꯥꯏꯅ ꯍꯥꯏ
ꯅꯪ ꯋꯥꯅꯨꯡꯉꯥꯏꯦ ꯃꯤꯔꯛꯇꯦ
ꯑꯥ
ꯪꯪ ꯇꯅꯤꯗ꯭ꯔꯦ ꯏꯂꯕꯤꯔꯛꯀꯦ
ꯑꯦ ꯂꯣ ꯂꯥꯁꯇ ꯅꯨꯡꯉꯥꯏ ꯄꯅꯦ ꯏ ꯋꯥꯔꯤ ꯆ
ꯑ ꯆꯦꯃꯤꯣꯏꯅꯨꯡꯉꯥꯏꯇꯦꯕ
ꯑꯩ ꯑꯩꯒꯤ ꯂꯥꯏꯐꯁꯤꯗ ꯋꯦꯇꯤꯡ ꯐꯣꯔ ꯑꯦꯅꯥꯗꯣ ꯔꯤꯜꯁꯇꯒ ꯊꯅꯗꯣ ꯋꯦꯇ ꯐꯣꯔ ꯑꯦꯟꯒꯥꯏꯗ
ꯎꯝ
ꯑ ꯀꯨꯝꯕꯇꯦꯀꯣ ꯁꯃꯨꯗ
ꯎꯝ
ꯎꯄꯥꯏ ꯂꯩꯃꯟꯗꯅꯀꯣ
ꯑꯥ
ꯈꯪꯉꯕ
ꯎꯝ
ꯍꯜꯂꯣ
ꯄꯥꯏ ꯍ ꯔꯣ
ꯑꯗ꯭ꯔꯣ ꯑ ꯑꯗꯨꯃꯥꯏꯅ ꯈꯔ ꯀꯟꯅ ꯍꯧꯖꯤꯛꯇ ꯍꯧꯖꯤꯛꯇ ꯀꯩꯅꯣꯅꯦ ꯈꯣꯡꯒꯗ ꯁꯤꯛꯇꯦ
ꯎꯝ ꯎꯝ ꯍꯥꯏꯔ ꯇꯥꯏ
ꯑꯗ ꯃꯗꯤꯄꯥ
ꯑꯥ
ꯑ ꯁꯥꯃꯨꯗꯣ ꯑꯀꯣꯝꯕꯗꯀꯣ
ꯑꯥ
ꯎꯝ ꯃꯊꯟꯇ ꯁꯥꯃꯨꯗꯣꯀꯣꯡꯗ ꯃꯊꯟꯇ ꯂꯥꯜꯂ ꯆꯠꯈꯔꯦ ꯀ ꯂꯥꯏ ꯄꯥꯗ꯭ꯣꯏꯔ‌ꯣ ꯅꯪ ꯑꯩ ꯍꯥꯏ ꯑꯩ ꯄꯣꯔꯛꯀꯦ